ꯎꯝ ꯇꯥꯏꯌꯦ
ꯎꯝ ꯉꯁꯥꯏꯗꯣ ꯇꯠꯈ꯭ꯔꯕꯗꯣ ꯑꯁ
ꯑꯁ
ꯄꯝꯃꯨꯑꯦ
ꯑꯩꯁꯨꯅꯦ꯫ ꯑꯃꯨꯛꯖꯨ ꯑꯩꯗꯤ ꯈꯪꯉꯤ ꯍꯥ
ꯃꯄꯥꯟꯗ ꯑꯗꯨꯝ ꯂꯩꯔꯤꯔꯣ
ꯑꯥ
ꯃꯅꯨꯡ ꯇꯪꯕ ꯌꯥꯗꯦ꯫ ꯃꯅꯨꯡ ꯆꯪꯈ꯭ꯔꯣꯅꯦ꯫
ꯌꯥꯔꯣꯏ ꯆꯪꯉ ꯆꯪꯉꯗꯤ ꯅꯥ ꯑꯃꯨꯛ ꯅ ꯑꯃꯨꯛ ꯁꯥꯥꯎꯔꯒꯅꯤ꯫
ꯍꯥꯥ
ꯅꯪ ꯁꯥꯎꯔꯅꯤꯕ ꯑꯩ ꯃꯅꯨꯡ ꯆꯪꯉꯗꯤ ꯌꯥꯝ ꯂꯥꯡꯉ ꯂꯩꯔꯤ ꯃꯣꯏ
ꯎꯝ ꯍꯣꯏ ꯑꯩ ꯁꯥꯎꯒꯟꯕꯅꯦ ꯅꯪ ꯈꯪ ꯈꯪꯕ ꯅꯠꯇ꯭ꯔꯣ ꯑꯗꯨꯃꯨꯛ ꯉꯥꯡ ꯑꯗꯨꯃꯨꯛ ꯉꯥꯡꯅꯕ ꯀꯨꯏꯔꯒ ꯆꯍꯤ ꯀꯌꯥ ꯀꯌꯥꯅꯣ ꯉꯥꯡꯅꯕ ꯀꯨꯏꯔꯒ ꯑꯁꯨꯛꯐꯥꯎ ꯈꯪꯗ꯭ꯔꯥꯕ
ꯍꯥꯏꯌꯣ ꯅꯪ ꯍꯥꯏꯔꯛꯑꯣ ꯆꯍꯤ ꯀꯌꯥ ꯉꯥꯡꯅꯔꯦ ꯅꯪꯒ ꯑꯩ
ꯀꯨꯏꯔꯦꯅ
ꯆꯍꯤ ꯀꯌꯥꯅꯣ ꯆꯍꯤ ꯈꯪꯗ꯭ꯔꯕꯣ ꯀꯨꯏꯔꯦꯅ ꯍꯥꯏꯕꯗꯤ ꯏꯂꯥꯏ ꯂꯌꯅꯦ꯫
ꯇꯥꯔꯨꯛ꯫
ꯇꯔꯨꯛ꯫
ꯎꯝ
ꯇꯔꯨꯛ ꯈꯛ
ꯑꯩ ꯑꯃꯨꯛ ꯀꯥꯎꯈꯦꯅ ꯍꯥꯏꯔꯣ
ꯇꯔꯥ ꯐꯥꯒꯦꯗꯧꯔꯦ꯫
ꯑꯣ
ꯇꯔꯥ ꯐꯥꯒꯗꯧꯔꯦ ꯀꯔꯤꯔꯣ ꯅꯪ ꯑꯗꯨꯃꯥꯏꯅ ꯇꯧꯔꯛꯀꯅꯣ
ꯑꯁ ꯑꯩ ꯀꯥꯎꯔꯤꯅꯦ꯫
ꯀꯥꯎꯒꯟꯒꯅꯨꯕ ꯉꯥꯏꯍꯥꯛ ꯂꯩꯔꯗꯤ ꯅꯪ ꯑꯩꯕꯨ ꯀꯥꯎ ꯑꯩꯕꯨꯁꯨ ꯀꯥꯎꯊꯣꯛꯀꯗꯧ ꯃꯥꯜꯂꯦ꯫
ꯀꯩꯒꯤ꯫
ꯅꯪ ꯀꯥꯎꯒꯟꯕꯗꯨꯗꯤ ꯆꯍꯤ ꯇꯔꯥꯗꯨ ꯆꯍꯤ ꯇꯔꯨꯛꯀ ꯍꯥꯏꯔꯛꯄꯗꯨꯗꯤ ꯍꯧꯖꯤꯛꯃꯛ
ꯑ ꯉꯁꯤ ꯑꯩꯥ ꯐ꯭ꯔꯤ ꯂꯩꯕ ꯁꯪꯅꯤꯅꯦ ꯑꯩ ꯃꯤ ꯑꯃꯅ ꯀꯣꯛꯇꯔ ꯃꯤ ꯑꯃꯅ ꯀꯣꯛꯇꯔ
ꯀꯅꯥ ꯀꯅꯥꯅ ꯀꫭꯜ ꯇꯧꯔꯛꯄ
ꯒ꯭ꯔꯨꯞꯇ ꯃꯤ ꯂꯩꯕꯁꯤꯡꯗꯨ
ꯎꯝ ꯎꯝ
ꯑꯩ ꯇꯧꯔꯒꯦ ꯌꯥꯏꯀꯣ ꯑꯩ ꯇꯧꯔꯒꯦ ꯌꯥꯏꯀꯣ ꯑꯥ ꯂꯥꯏ꯫
ꯌꯥꯔꯦ ꯌꯥꯔꯦ ꯌꯥꯝꯅ ꯀꯩꯅꯣ ꯇꯧꯔꯅꯨ
ꯎꯝ ꯑꯩ ꯌꯦꯡꯗꯤ꯫ ꯍꯣꯏ ꯑꯔꯣꯏꯕ ꯅꯨꯃꯤꯠꯁ ꯅꯪꯅ ꯋꯥꯔꯤ ꯁꯥꯔꯒ ꯂꯩꯗꯣꯏꯅꯦ꯫
ꯑꯗꯨꯅ‌ꯦ ꯑꯗꯨꯅ‌ꯦꯕ꯫
ꯔꯥꯎꯔꯅꯪ
ꯌꯥꯝ ꯍꯔꯥꯎꯋꯦ꯫
ꯎꯝ ꯑꯗꯨ ꯑꯣꯏꯇꯥꯔꯗꯤ ꯖꯒꯣꯏ ꯁꯥꯥꯎꯌꯣ
ꯖꯒꫭꯏ
ꯖꯒꯣꯏ ꯁꯔꯣ
ꯑꯩꯗꯤ ꯁꯥꯕ ꯍꯩꯇꯦ
ꯀꯔꯤꯒꯤ ꯍꯩꯇꯕ ꯆꯍꯤ ꯇꯔꯥꯃꯨꯛ ꯑꯗꯨꯃꯨꯛ ꯉꯥꯡꯅꯔꯒ ꯑꯗꯨꯃꯨꯛ ꯀꯣꯏꯅꯔꯒ ꯅꯪꯒ ꯑꯩꯅ ꯇꯝꯕꯤꯕꯗꯨꯗꯤ ꯑꯩꯅ ꯑꯗꯨꯝꯃꯨꯛ ꯇꯝꯕꯤꯕꯗꯨꯗꯤ ꯀꯥꯏꯗ ꯂꯣꯏꯃꯛ ꯆꯣꯡꯊꯣꯛꯈ꯭ꯔꯦ ꯑꯃꯨꯛ ꯇꯝꯕꯤꯒ‌ꯦ
ꯑꯁ
ꯈꯨꯠꯀ ꯈꯣꯡ ꯑꯅꯤꯃꯛ ꯑꯅꯤꯃꯛ ꯍꯥꯏꯕꯗꯣ ꯈꯪꯕ꯭ꯔꯥ ꯅꯤꯡꯁꯤꯡꯕ꯭ꯔꯥ ꯑꯗꯨꯗꯤ
ꯍꯣꯏ
ꯈꯨꯠꯀ ꯈꯣꯡ ꯑꯅꯤꯃꯛ ꯍꯥꯏꯕꯗꯣ
ꯑ
ꯑꯥ ꯑꯗꯨ ꯅꯤꯡꯁꯤꯡꯕ꯭ꯔꯥ
ꯍꯣꯏ
ꯑꯗꯨ ꯅꯤꯡꯁꯤꯡꯉꯗꯤ ꯌꯥꯔꯦ ꯑꯗꯨꯗꯣ ꯑꯩꯅ ꯈ꯭ꯋꯥꯏꯗꯒꯤ ꯄꯥꯝꯕ ꯖꯒꯣꯏꯅꯦ
ꯑꯣ
ꯅꯪꯗꯣ ꯇꯧꯔꯛꯑꯣ ꯇꯧꯔꯛꯑꯣ ꯅꯪꯉꯣꯟꯗ ꯌꯥꯝ ꯄꯛꯆꯕꯗꯣ
ꯍꯣꯏ ꯌꯥꯝ ꯄꯛꯄꯅꯦ
ꯑꯩ ꯅ ꯈꯛ ꯇꯝ ꯇꯝꯕꯤꯔꯒ ꯂꯩꯔꯦ ꯆꯍꯤ ꯇꯔꯥꯃꯨꯛꯁꯤꯗ ꯑꯩꯅ ꯈꯥꯛꯇꯨꯝ ꯇꯝꯕꯤꯔꯒꯅꯦ ꯅꯪꯗꯤ ꯀꯔꯤꯝꯇ ꯇꯝꯕꯤꯔꯛꯇꯦ ꯀꯩ ꯇꯝꯕꯤꯕ꯭ꯔꯣ ꯅꯪꯅ
ꯇꯝꯕꯤꯔꯗꯨꯗꯤ
ꯀꯩ ꯇꯝꯕꯤꯔꯤꯅꯣ
ꯑꯇꯩ ꯑꯇꯩ ꯃꯤꯌꯥꯝꯝ ꯇꯝꯕꯤꯔꯗꯨꯗꯤ ꯅꯉꯣꯟꯗꯑꯩ ꯇꯝꯒꯔꯤꯗꯨꯗꯤ ꯅ ꯍꯥꯟꯃꯨꯛ ꯀꯥꯎꯔꯕꯣ
ꯑꯗꯣ ꯑꯩ ꯅꯠꯇꯦ ꯃꯤ ꯑꯇꯣꯞꯄ ꯑꯣꯏꯔꯝꯅꯤ
ꯅꯪꯅꯤ
ꯑꯩꯅꯠꯇꯦ
ꯃꯥꯅꯦ
ꯑꯩ ꯅꯣꯡꯃ ꯐꯥꯛꯎꯁꯨ ꯅꯣꯡꯃ ꯐꯥꯛꯎꯁꯨ ꯁꯥꯟꯅꯖꯦ ꯂꯥꯛꯑꯣ ꯍꯥꯏꯁꯨ ꯍꯥꯏꯗꯦ
ꯍꯌꯦꯡꯁꯅꯥꯁꯦꯀꯣ
ꯀꯩ ꯁꯥꯟꯅꯗꯣꯏꯕ
ꯈꯪꯗꯦ
ꯁꯥꯟꯅꯁꯦ ꯁꯥꯟꯅꯁꯦ ꯅꯣꯡꯃ ꯐꯥꯎ ꯅꯣꯡꯃ ꯐꯥꯎꯁꯨ ꯅꯣꯡꯃ ꯐꯥꯎꯁꯨ ꯀꯣꯏꯕ ꯆꯠꯁꯦ ꯑꯩꯁꯨ ꯍꯥꯏꯔꯛꯇꯦ ꯆꯍꯤ ꯇꯔꯥꯃꯨꯛꯁꯤꯗ ꯆꯍꯤ ꯇꯔꯥꯃꯨꯛ ꯃꯅꯨꯡꯁꯤꯗ ꯀꯞꯄꯨ ꯀꯞꯅꯤꯡꯒꯦ
ꯍꯌꯦꯡ ꯂꯥꯛꯀꯦꯅ
ꯑꯗꯣ ꯅꯪ ꯂꯥꯛꯄꯗ ꯀꯩꯀꯩ ꯄꯨꯔꯛꯀꯦꯔꯥ
ꯑꯩꯔꯣ
ꯅꯪ ꯈꯪꯕ ꯅꯠꯇ꯭ꯔꯣ ꯑꯩꯅ ꯀꯩ ꯀꯩ ꯄꯥꯝꯒꯦ ꯍꯥꯏꯕꯗꯣ
ꯍꯣꯏ ꯍꯣꯏ ꯄꯨꯔꯛꯇꯣꯏꯅꯦ ꯑꯗꯨꯁꯨ
ꯑꯩ ꯏꯁꯩ ꯃ ꯁꯛꯄꯤꯒꯦ
ꯍꯣꯏ
ꯎꯝ
ꯇꯧꯅꯨ ꯇꯧꯅꯨ ꯑꯩꯁꯨꯨ ꯃꯤꯅꯤ ꯀꯩꯅꯣ
ꯑꯦ ꯅꯤꯡꯁꯤꯡ ꯂꯥꯛꯑꯦꯗ ꯇꯥꯕ꯭ꯔꯣ
ꯅꯪꯁꯦ ꯌꯥꯝ ꯑꯩꯁꯦ ꯌꯥꯝ ꯁꯤꯡꯕ ꯃꯤꯅꯤꯀꯣ ꯇꯧꯅꯨ ꯇꯧꯅꯨ ꯑꯩꯁꯨ ꯃꯤꯅꯤ ꯀꯩꯅꯣ ꯅꯪꯒꯤ ꯍꯧꯗꯣꯡꯀꯗꯔꯥ ꯑꯩꯉꯣꯟꯗ ꯆꯪꯉꯣꯏ
ꯎ ꯅꯤꯡꯁꯤꯡꯂꯛꯑꯦ ꯀꯩꯅꯣ ꯅꯪꯗꯤ ꯍꯦ
ꯑꯃꯨꯛꯀ ꯁꯛꯂꯛ ꯀꯦ
ꯍꯣꯏ ꯄꯦꯟꯅ ꯇꯥꯒꯦ
ꯑꯩꯁꯦ ꯌꯥꯝ ꯁꯤꯡꯕ ꯃꯤꯅꯤꯀꯣ ꯇꯧꯅꯨ ꯇꯧꯅꯨ ꯑꯩꯁꯨ ꯃꯤꯅꯤ ꯀꯩꯅꯣ ꯅꯪꯒꯤ ꯍꯧꯗꯣꯡꯀꯗ ꯑꯩꯉꯣꯟꯗ ꯆꯪꯉꯣꯏ
ꯑꯦ ꯌꯥꯝ ꯐꯩꯌꯦꯅ ꯅꯪꯗꯤ ꯍꯥꯥ ꯑꯃꯃꯨꯀꯥ
ꯌꯥꯔꯦ ꯌꯥꯔꯦ ꯅꯪꯗꯤ ꯑꯩꯒꯤ ꯋꯥ ꯅꯪꯗꯤ ꯑꯩꯒꯤ ꯋꯥ ꯇꯥꯁꯨ ꯇ
ꯑꯩ ꯑ ꯑꯩ ꯑꯩ ꯅꯨꯡꯁꯤꯈ꯭ꯔꯦꯗꯀꯣ ꯃꯇꯝꯗꯣ
ꯀꯔꯤ ꯃꯇꯝ ꯅꯤꯡꯁꯤꯡꯉꯛꯄ ꯍꯧꯖꯤꯛꯅ
ꯍꯣꯏ ꯑ ꯑ
ꯀꯔꯤ ꯃꯇꯝꯗꯨꯅꯣ ꯅꯪꯅ ꯅꯤꯡꯁꯤꯡꯉꯛꯏꯗꯣ
ꯑꯣ ꯀꯥꯏꯗꯅꯣ ꯑꯕꯥꯅꯤ ꯆꯠꯄꯗꯣ ꯀꯣꯏꯕ ꯀꯣꯏꯕ ꯆꯠꯂ ꯅꯣꯏ ꯅꯪꯅ ꯅꯣꯏ ꯅꯃꯥꯟꯅꯕꯤꯅ ꯀꯨꯁꯤꯜꯂꯨ ꯀꯨꯁꯤꯜꯂꯨ ꯍꯥꯏꯕꯗꯣ ꯈꯪꯕ꯭ꯔꯣ
ꯑꯗꯨꯗꯨꯔꯣ
ꯑꯥꯎ
ꯑꯁ ꯀꯥꯎꯊꯣꯛꯎ ꯀꯥꯎꯊꯣꯛꯎꯨꯔꯦ ꯑꯝꯇ ꯅꯤꯡꯁꯤꯡꯍꯜꯂꯣ ꯀꯃꯥꯏ ꯀꯃꯥꯏꯅ ꯇꯧꯕ꯭ꯔꯥ
ꯗꯦ ꯁꯔꯦꯖ ꯅꯪꯅ ꯏꯉꯣꯟꯗ ꯑ ꯏꯀꯥꯏꯀꯥꯏꯅ ꯀꯩ ꯍꯥꯏꯗꯣꯏꯅꯣ
ꯌꯦꯡꯂꯛꯄ ꯃꯤꯅꯣꯛꯇꯣ ꯀꯥꯏꯅ
ꯑꯣ
ꯅꯤꯡꯁꯤꯡꯂꯥꯛꯄ꯭ꯔꯣ
ꯅꯪ ꯌꯥꯝ ꯆꯣꯞꯄ꯭ꯔꯣ ꯑꯗꯨꯛ ꯍꯥꯏꯔꯛꯄꯗꯣ ꯀꯩꯒꯤ ꯌꯥꯝ ꯆꯣꯞꯅ ꯍꯥꯏꯔꯛꯄ꯭ꯔꯣ ꯅꯨꯡꯁꯤꯅ ꯍꯥꯏꯔꯛꯑꯣꯅ ꯌꯥꯝ ꯅꯨꯡꯁꯤꯅ ꯄꯨꯛꯅꯤꯡ ꯌꯥꯝ ꯅꯨꯡꯁꯤꯅ ꯍꯥꯏꯔꯛꯑꯣ
ꯑꯩꯗꯤ ꯑꯗꯨꯐꯛ ꯄꯨꯛꯅꯤꯡ ꯆꯪꯅ ꯏꯁꯩ ꯁꯛꯄꯤꯕꯗꯣ ꯅꯪꯒꯤꯗꯃꯛ
ꯑꯩꯁꯨ ꯏꯁꯩ ꯁꯛꯕꯤꯌꯨꯔꯅ
ꯁꯛꯄꯤꯌꯣ ꯁꯛꯄꯤꯌꯣ ꯑꯩ ꯑꯩꯗꯨꯅ ꯐꯖ ꯑꯩꯒꯤ ꯃꯨꯛ ꯐꯖꯗꯣꯏꯅꯦꯀꯣ ꯑꯩ ꯑꯩ ꯃꯥꯏꯅ ꯐꯖꯗ꯭ꯔꯗꯤ ꯑꯩꯗꯤ ꯇꯥꯅꯤꯡꯗꯦ
ꯑ ꯏꯁꯩꯗꯣ
ꯀ
ꯀꯩ ꯏꯁꯩꯅꯣ
ꯑꯅꯧꯕꯅꯦ ꯑꯗꯣ ꯏꯁꯩꯗꯣ ꯌꯥꯝ ꯅꯧ ꯏꯁꯩꯅꯦ ꯑꯗꯨ
ꯑꯩꯒꯤꯅ ꯍꯦꯟꯅ ꯐꯖꯗ꯭ꯔꯣ ꯍꯥꯥ
ꯅꯪꯔꯣ
ꯇꯥꯕꯤꯕ꯭ꯔꯣ ꯇꯥꯕꯤ ꯕꯤ ꯑꯣ ꯁꯪꯂꯉꯣ ꯁꯪꯂꯑꯣ
ꯑꯣ ꯑꯣꯀꯦ ꯆꯝꯂꯕꯤ ꯅꯠꯇ ꯍꯥꯏꯕ ꯁꯗ ꯈꯪꯕ꯭ꯔꯣ
ꯅꯪꯒꯤ ꯅꯨꯡꯁꯤꯈ꯭ꯔꯕ ꯈꯣꯟꯁꯦ ꯂꯣ ꯇꯥꯗꯕ ꯀꯨꯏꯔꯦ
ꯆꯝꯅꯕꯤꯅ ꯇꯧꯗꯣ ꯈꯪꯉꯨꯔꯗꯣ ꯏꯁꯩꯗꯣ
ꯑꯁꯍꯛꯑꯣ ꯑꯗꯨ ꯏꯁꯩꯗ ꯌꯥꯝ ꯇꯥꯅꯤꯡꯉꯦ
ꯀꯩ ꯊꯨꯝꯂ
ꯈꯣꯏꯗꯝ ꯆꯝ
ꯋꯥꯔꯣ ꯀꯌꯥꯅꯒ ꯈꯪꯕ꯭ꯔꯣ
ꯎꯝ ꯈꯪꯉ ꯑꯁ ꯇꯞꯅꯤꯡꯉꯦ ꯃꯇꯝꯗꯣ ꯅꯤꯡꯁꯤꯡꯉꯦ
ꯀꯜꯂ ꯏꯦꯗ ꯀꯥꯏ ꯀꯞꯅꯤꯡꯉꯦ ꯃꯤꯁꯤꯡꯅ ꯑꯩ ꯌꯥꯝ ꯅꯨꯡꯁꯤ ꯀꯗ
ꯎꯝ ꯉꯁꯤꯗꯒꯤ ꯍꯧꯅ ꯗꯗꯥ ꯍꯥꯏꯅ ꯀꯧꯔꯒꯦ ꯑꯗꯨꯗꯤ
ꯑꯗꯨꯒꯣꯏ
ꯗꯗꯥ ꯍꯥꯏꯅ
ꯍꯌꯦꯡ ꯍꯣꯏ ꯐꯥꯎꯕꯗꯅ ꯌꯥꯏ
ꯌꯥꯕꯗ ꯌꯥ
ꯍꯌꯦꯡ ꯅꯨꯡꯉꯥꯏꯗꯤ ꯗ ꯆꯛꯁꯥ ꯍꯥꯔꯁꯤꯂ ꯑꯣ ꯀ
ꯑꯗꯨꯃꯥꯏꯅ ꯍꯥꯏꯗꯣꯏꯅꯦ ꯍꯣꯏ
ꯍꯧꯒꯠꯂꯣ ꯊꯦꯡꯉꯦ ꯊꯕꯛ ꯆꯠꯇꯣꯏꯔꯣ ꯀꯥꯏꯅꯀꯣ
ꯑꯥ ꯑꯗꯨꯃꯥꯏꯅ ꯑꯗꯨꯒ ꯅꯪ ꯊꯕꯛ ꯆꯠꯂꯗꯤ ꯑꯩꯕꯨ ꯑꯩꯕꯨ ꯑꯥ
ꯃꯇꯝ ꯂꯥꯛꯅꯤꯕ
ꯂꯥꯛꯅꯤ ꯂꯒꯅꯤ ꯅꯠꯇꯕ ꯅꯠꯇꯕ ꯇꯥꯀꯤꯣ ꯋꯥ ꯑꯩꯅ ꯋꯥ ꯑꯃ ꯍꯥꯏꯩꯒꯦ ꯅꯪ ꯊꯕ ꯆꯠꯂꯅꯤ ꯍꯥꯏꯔꯁꯦꯕꯀꯣ ꯊꯥ ꯑꯃ ꯑꯅꯤꯒꯤ ꯆꯠꯂꯗꯣꯏꯅꯦꯕ ꯑꯗꯨꯗ ꯑꯩꯅ ꯆꯠ ꯊꯅꯨ ꯀꯞꯄꯒꯒꯣ
ꯍꯥꯏ
ꯑꯗꯨꯃꯥꯏꯅꯒ ꯍꯥꯏꯒꯦ
ꯑꯦ
ꯑꯗꯨꯒ ꯅꯪꯅ ꯑꯩꯕꯨ ꯆꯤꯟꯊꯔꯒꯦ ꯉꯁꯥꯏꯒꯤ ꯏꯁꯩꯗꯣ ꯁꯛꯇꯣꯏꯕ ꯇꯧꯅꯨ ꯇꯧꯅꯨ ꯍꯥꯏꯗꯨꯗꯣ
ꯇꯧ ꯇꯧ ꯑꯃꯨꯛꯀ ꯁꯛ ꯁꯛꯄꯤꯌꯣꯅꯦ ꯑꯃꯨꯛꯀ
ꯑꯦ ꯌꯥꯗꯦ
ꯀꯩꯖ
ꯀꯩꯒꯦꯔꯗꯤ
ꯑꯃꯨꯛꯀ ꯁꯛꯄꯤꯌꯨꯅꯦ ꯇꯨꯝꯕ ꯅꯨꯡꯉꯥꯏꯔꯣꯏꯕ ꯅꯪ ꯁꯛꯄꯤꯗ꯭ꯔꯗꯤ ꯇꯨꯝꯕ ꯌꯥꯔꯣꯏꯕ
ꯀꯩꯒꯤꯅꯣ ꯑꯅꯤꯔꯛ ꯁꯛꯈ꯭ꯔꯗꯨꯗꯤ
ꯑꯍꯨꯝ ꯃꯉ
ꯑꯍꯨꯝꯔꯛ ꯀꯔꯤꯒꯤ ꯑꯍꯨꯝꯔꯛ ꯁꯠꯇꯣꯏꯕ ꯑꯍꯨꯝꯂꯛ ꯁꯠꯄꯒꯤ ꯀꯔꯤ ꯀꯥꯟꯅꯕ ꯂꯩꯒꯦ
ꯁꯛꯄꯤ꯭ꯌꯣ
ꯑꯗꯣ ꯅꯪꯁꯨ ꯑꯃ ꯐꯖꯕ ꯑꯃ ꯁꯛ ꯂꯥꯛꯑꯣ ꯑꯗꯨ ꯃꯇꯨꯡꯗ ꯁꯛꯄꯤꯒꯦ
ꯑꯣ ꯉꯥꯏꯌꫭꯀꯥ ꯑꯗꫭ ꯑꫭꯏꯗꯤ
ꯎꯝ
ꯑ
ꯅꯨꯡꯁꯤꯕꯀꯣ
ꯑꯥ
ꯅꯨꯡꯁꯤꯕ ꯁꯛꯂꯛꯇꯣꯏꯕ ꯅꯨꯡꯁꯤꯗ꯭ꯔꯗꯤ ꯑꯥ
ꯅꯪꯕꯨ ꯌꯥꯝ ꯅꯨꯡꯁꯤꯕ ꯑꯩꯅ ꯁꯛꯄꯤꯗꯣꯏꯅꯦ ꯏꯁꯩ ꯑꯃ ꯅꯪꯒꯤꯗꯃꯛꯇ
ꯍꯦ ꯑꯩ ꯏꯁꯩ ꯃꯗꯣ ꯄꯥꯝꯃꯦ ꯂꯥꯛꯀꯅꯨ ꯂꯥꯛꯀꯅꯨ ꯍꯥꯏꯕꯗꯣ ꯑꯗꯨ ꯃꯄꯥꯒꯤ ꯑ ꯅꯨꯄꯥꯅ ꯁꯛꯄ ꯃꯄꯥꯗꯣ ꯅꯪꯅ ꯎꯔꯨꯕ ꯃꯤꯀꯨꯞꯇꯒꯤ ꯍꯦꯟꯅ ꯅꯨꯡꯁꯤ ꯍꯦꯟꯅ ꯅꯨꯡꯁꯤ ꯌꯏꯕ꯭ꯔ
ꯑꯗꯨ ꯃꯄꯥꯗꯨ ꯌꯥꯝ ꯄꯥꯝꯃꯦ ꯅꯪꯒ ꯊꯦꯡꯅꯔꯨꯕ ꯎꯅꯔꯨꯕ ꯃꯀꯨꯞꯇꯒꯤ
ꯌꯥꯝ ꯍꯩꯌꯦꯅ ꯅꯪꯗꯤ
ꯍꯩꯇ꯭ꯔꯗꯤ
ꯑꯩꯗꯤ ꯁꯛꯄ ꯍꯩꯇꯦ
ꯇꯝꯃꯣ ꯇꯝꯃꯣ ꯅꯪꯅ ꯊꯦꯡꯅꯔꯨꯕ ꯎꯅꯔꯨꯕ ꯃꯤꯀꯨꯞꯇꯒꯤ ꯍꯦꯟꯅ ꯅꯨꯡꯁꯤ ꯍꯦ ꯅꯨꯡꯁꯤ
ꯑꯗꯨꯃꯥꯏ ꯅꯣꯛꯀꯅꯣ
ꯑꯥ
ꯃꯗꯨ ꯃꯗꯨ
ꯑꯥ
ꯀꯩꯅꯣ
ꯀꯩꯁꯨ ꯅꯠꯇꯦ
ꯗꯨꯃꯥꯏ ꯑꯗꯨꯃꯥꯏꯅ ꯅꯣꯛꯀꯅꯣ